ꯍꯜꯕꯣ
ꯅꯨꯡꯉꯥꯔꯤꯑꯦ ꯅꯪꯗꯤ
ꯑꯩꯁꯨ ꯑꯗꯨꯝ ꯅꯨꯡꯉꯥꯏꯔꯤꯌꯦ ꯍꯧꯖꯤꯛꯀꯥꯟꯁꯦ ꯁꯥꯕꯗꯣ ꯁꯤꯗꯣꯔꯦ ꯍꯥꯏꯕ
ꯑꯧ ꯉꯔꯥꯡ ꯅꯍꯥꯟꯁ ꯌꯥꯝꯅ ꯁꯥꯏꯌꯦ ꯅꯣꯡꯁꯨꯨ ꯈꯤꯇꯪ ꯈꯤꯇꯪ ꯇꯥꯏ ꯇꯥꯔꯤꯕꯔꯣ
ꯍꯜꯂꯣ ꯑꯣ ꯑꯣ ꯇꯥꯥꯏ ꯇꯥꯥꯏ ꯑꯩꯒꯤꯖꯤꯗ ꯑꯩꯈꯣꯏ ꯃꯥꯅ ꯆꯥꯛ ꯊꯣꯡꯕꯁꯤꯗ ꯑꯩꯁꯦ ꯃꯇꯦꯡ ꯄꯥꯡꯉꯦꯅ ꯍꯤꯟꯖꯥꯡ ꯁꯣꯏꯔꯝꯕ ꯑꯗꯨꯒ ꯊꯂꯛꯇꯉꯥꯏ ꯃꯄꯥꯟꯗ
ꯑꯣ ꯑꯩꯈꯣꯏꯒꯤꯗꯤ ꯆꯥꯛ ꯊꯣꯡꯗ꯭ꯔꯤ ꯉꯁꯥꯏꯒꯤ ꯏꯟꯖꯥꯡꯕꯨꯗꯤ ꯂꯩ ꯑꯗꯨꯅ ꯆꯥꯟꯅꯅꯔꯛꯇꯣꯏꯔꯥ ꯈꯪꯗꯦ
ꯑꯣ ꯑꯩꯗꯣ ꯈꯕ꯭ꯔꯥ ꯉꯁꯥꯏꯗꯣ ꯁꯝ ꯀꯛꯑꯦ
ꯑꯣ ꯀꯌꯥꯝꯇꯦꯟ ꯀꯛꯏꯅꯣ
ꯑꯩꯔꯣ ꯑꯗꯨꯝ ꯐꯅꯌꯥꯝ ꯇꯦꯅ ꯀꯛꯊꯣꯛꯂꯦꯗ ꯍꯥꯏꯗꯤ ꯑꯩ ꯁꯝꯅ ꯍꯥꯟꯅꯗꯩ ꯇꯦꯜꯂꯤꯗꯅ ꯑꯗ ꯑꯩꯁꯨ ꯈꯔꯒ ꯇꯦꯟꯅ ꯀꯛꯊꯠꯂꯦ ꯑꯗꯨꯝ ꯌꯨꯝꯗ ꯀꯛꯄꯅꯤꯗ
ꯑꯣ ꯄꯣꯁ ꯇꯥꯕ꯭ꯔꯥ ꯑꯃꯨꯛ ꯌꯦꯡꯉꯁꯤ ꯕ꯭ꯔꯦꯛ ꯀꯥꯈꯠꯂꯛꯄꯗ
ꯎ ꯌꯦꯡꯉꯁꯤ ꯌꯦꯡꯉꯁꯤ ꯍꯧꯖꯤꯛꯀꯥꯟꯖꯦ ꯀꯥꯡ ꯈꯤꯇꯡ ꯉꯥꯏꯔꯝꯃꯅꯤꯅꯦ
ꯀꯥꯡ ꯃꯊꯪ ꯊꯥꯒꯤ ꯇꯥꯡ ꯇꯔꯥꯇꯔꯨꯛ
ꯇꯥꯡ ꯇꯔꯥ ꯇꯔꯨꯛꯇ ꯑꯁ ꯑꯗꯨꯗꯤ ꯀꯥꯡ ꯇꯧꯔꯗꯤ ꯈꯦꯆ꯭ꯔꯤ ꯆꯥꯒꯦ ꯍꯥꯏꯅꯔꯅꯤꯀꯣ
ꯎꯝ ꯑꯩꯗꯤ ꯏꯁꯥꯅ ꯁꯦꯝꯖꯔ ꯆꯥꯔꯦ ꯅꯍꯥꯟ
ꯑꯣ ꯌꯨꯝ ꯌꯨꯝꯗ ꯁꯦꯝꯃꯤꯔꯥ
ꯎꯝ ꯗꯥꯏꯔꯦꯛ ꯊꯣꯡꯉꯤꯅꯦ ꯁꯨꯃꯥꯏꯅ ꯇꯧꯋꯦꯕ ꯑꯥ ꯅꯪ ꯅꯪꯒꯤ ꯈꯦꯆ꯭ꯔꯤ ꯁꯦꯝꯅꯕꯩꯅꯦ
ꯎꯝ
ꯃꯔꯣꯏ ꯅꯄꯥꯛꯄꯤ ꯆꯪꯉꯅꯤ
ꯎꯝ
ꯒꯤ ꯃꯣꯔꯣꯛ ꯑꯇꯦꯛꯄ ꯑꯗꯨꯒꯨꯁ ꯁꯨꯔꯤꯒ ꯍꯋꯥꯏ ꯀꯇꯛꯀ ꯑꯗꯨ ꯆꯪꯉꯅꯤ ꯑꯗꯨꯒ ꯍꯤꯟꯖꯥꯡ ꯁꯣꯛ ꯇꯧꯕꯗꯣ
ꯑꯥ
ꯑꯗꯨꯃꯥꯏꯅ ꯅꯪꯒꯤ ꯁꯣꯛ ꯇꯧꯗꯣꯏꯅꯦꯕ
ꯑꯣ ꯍꯥꯏꯗꯤ ꯆꯥꯛꯀꯤꯗꯨꯗ
ꯍꯣꯏ
ꯆꯤꯗꯨꯗ ꯑꯣꯀꯦ
ꯍꯥꯞꯇ꯭ꯔꯤꯀꯥꯟꯗ ꯅꯪꯅ ꯍꯥꯟꯅ ꯁꯣꯛ ꯇꯧꯗꯣꯏꯅꯦꯕ
ꯑ ꯑ ꯑꯥ
ꯑꯗꯨꯗꯨꯒ ꯁꯣꯛ ꯇꯧꯔ ꯃꯇꯨꯡꯗ ꯅꯪꯒꯤ ꯉꯁꯥꯏꯒꯤ ꯃꯔꯣꯏꯗꯩ ꯀꯩꯗꯣ ꯈꯤꯇꯪ ꯍꯥꯟꯅ ꯉꯧꯔꯦꯗꯅ
ꯑꯥ
ꯑꯗꯨꯗꯨꯒ ꯅꯪ ꯖꯤꯔꯥꯗꯩ ꯀꯩꯗꯩ ꯂꯣꯏ ꯍꯥꯞꯄꯦ ꯑꯗꯨꯣ ꯏꯁꯤꯡ ꯍꯩꯖꯤꯜꯂꯤꯗꯅ ꯑꯗꯨꯒ ꯅꯪꯒꯤ ꯆꯥꯛ ꯆꯦꯡꯒ ꯍꯋꯥꯏꯒꯗꯣ ꯃꯨꯁꯔꯤꯒ ꯀꯥꯡꯊꯛꯄꯗꯣ ꯑꯅꯤꯃꯛꯇꯣ ꯂꯣꯏ ꯑꯍꯨꯝꯁꯦ ꯂꯣꯏ ꯃꯤꯛꯁ ꯇꯧꯁꯟꯅꯔꯦꯅ ꯑꯗꯨ ꯑꯗꯨ ꯛꯀ ꯍꯥꯞꯆꯤꯜꯂꯅꯤ ꯈꯔ ꯃꯅꯨꯡꯗ
ꯑꯥ
ꯑꯗꯨꯒ ꯃꯆꯨꯁꯨ ꯀꯩꯁꯨ ꯂꯣꯏ ꯍꯥꯞꯈ꯭ꯔꯅꯤꯅꯅ
ꯑꯥ
ꯑꯗꯨꯗꯨꯒ ꯅꯪꯒꯤ ꯆꯥꯛ ꯊꯣꯡꯕꯒꯤ ꯃꯑꯣꯡꯗ ꯑꯗꯨꯝ ꯆꯥꯡ ꯑꯃꯗ ꯍꯥꯞꯈ꯭ꯔꯒ ꯀꯥꯝꯈ꯭ꯔꯅꯤꯗꯅ ꯑꯗꯨꯗꯨꯒ ꯀ ꯂꯣꯏꯔꯛꯄ ꯗ ꯒꯤꯘ ꯈꯔ ꯍꯥꯞꯇꯣꯏꯅꯦꯕ
ꯑꯣ ꯂꯣꯏ ꯂꯣꯏꯁꯤꯜꯂꯛꯄꯩꯗ
ꯜꯂꯣ ꯑꯦ ꯄꯩꯇ ꯃꯤ ꯈꯔꯗꯤ ꯃꯃꯥꯡꯅ ꯍꯥꯞꯄꯁꯨ ꯑꯗꯨꯣꯏꯝꯅꯤ ꯈꯪꯗꯦ ꯑꯗꯣ
ꯑꯣ ꯍꯥꯎꯕ꯭ꯔꯣ
ꯃꯍꯥꯎꯁꯦ ꯑꯩꯒꯤ ꯃꯍ ꯐꯤ ꯍꯥꯞꯄꯒꯤ ꯆꯥꯡꯗꯣ ꯈꯤꯇꯪ ꯍꯦꯟꯖꯟꯈ꯭ꯔꯦꯕ ꯑꯗꯨꯗꯨꯒꯤ ꯌꯥꯝ ꯄꯦꯠ ꯀꯨꯝꯂꯛ ꯀꯨꯝꯗꯣꯏ ꯑꯗꯣ ꯑꯩꯅ ꯍꯥꯡꯗꯣꯛꯑꯒ ꯍꯥꯏꯗꯤ ꯈꯤꯇꯪ ꯑꯣꯠꯈꯥꯏꯔꯒ ꯀꯪꯍꯜꯂꯦꯕ ꯑꯣꯏꯅ ꯑꯗꯨꯒꯤ ꯑꯗꯨꯝ ꯀꯟꯁꯤꯁꯇꯦꯟꯁꯤꯗꯣ ꯑꯗꯨꯝ ꯄꯦꯠ ꯄꯦꯠꯂꯒꯁꯨ ꯆꯥꯕ ꯌꯥꯕꯩ ꯈꯨꯨꯄꯦꯠꯇꯣ ꯑꯗꯨꯃꯥꯏꯅ ꯇꯧꯈ꯭ꯔꯦꯕ ꯑꯗꯨꯒ ꯎꯇꯤꯁꯨ ꯇꯧꯋꯕꯀꯣ ꯎꯇꯤ ꯊꯣꯡꯉꯦꯕ ꯑꯗꯨ ꯎꯇꯤ ꯁꯤꯅ ꯀꯩ ꯀꯥꯎꯔꯝꯒꯦꯗ ꯆꯦꯡ ꯈꯔ ꯍꯥꯞꯄ ꯀꯥꯎꯔꯝꯃꯤ
ꯀꯩꯅꯣ ꯎ ꯎ ꯎ ꯎꯇꯤ ꯑꯁꯪꯕ꯭ꯔꯥ
ꯅꯅꯠꯇꯦ
ꯑꯣꯒꯤ ꯌꯦꯜꯂꯣ ꯃꯆꯨ ꯀꯩꯕ ꯍꯪꯒꯄꯥꯟꯃꯤꯕ
ꯍꯣꯏ ꯍꯣꯏ ꯍꯣꯏ ꯑꯗꯨꯗꯨꯒ ꯇꯦꯡ ꯍꯥꯞꯄ ꯀꯥꯎꯔꯝꯕꯒꯤ ꯃꯥꯒꯤ ꯀꯩꯅꯣꯗꯣ ꯃꯍꯤꯗꯣ ꯀꯈꯤꯇꯪ ꯁꯇꯥꯥ ꯊꯤ ꯑꯣꯏꯕ ꯋꯥꯠꯂꯦꯕ ꯑꯗꯨꯗꯒꯤ ꯊꯣꯡ ꯀꯥꯟꯁꯤꯗ ꯀꯩꯒꯤꯅꯣ ꯃꯍꯤꯤꯁꯕꯨ ꯌꯥꯝ ꯂꯥꯡꯉꯤꯁꯦ ꯀꯩꯣ ꯀꯅꯣꯅꯤ ꯁꯨꯡꯁꯜ ꯆꯦꯡ ꯍꯥꯞꯄꯝꯗꯕꯒꯤꯅꯦ ꯀꯩꯗꯒꯤ ꯑꯩꯅꯣ ꯁꯣꯗꯥ ꯄꯦꯀꯞ ꯍꯥꯞꯄꯗꯁꯨ ꯁꯧꯗꯣꯛꯄ ꯀꯥꯟꯗ ꯈꯤꯇꯪ ꯆꯦꯟꯖ ꯂꯩꯕꯅꯦꯕ ꯑꯗꯨ ꯎꯔꯛꯇ꯭ꯔꯕ ꯑꯩꯁꯦ ꯑꯗꯨꯒꯤ ꯀꯩꯗꯣꯏꯁꯤꯕꯨ ꯀꯩꯒꯤꯅꯣ ꯌꯥꯝ ꯃꯍꯤꯁꯦ ꯀꯩꯅꯣꯝ ꯇꯧꯁꯤꯕꯣ ꯇꯩ ꯑꯗꯨꯗꯨꯒ ꯂꯥꯁꯇ ꯉꯁꯥꯏꯒꯤ ꯆꯦꯡꯗꯣ ꯍꯥꯄꯝꯗꯕꯒꯤ ꯃꯍꯤꯡꯗꯣ ꯈꯤꯇꯪ
ꯑ
ꯃꯥꯟꯅꯗ꯭ꯔꯦꯕ ꯑꯗꯨ ꯇꯥꯔꯁꯨ ꯑꯗꯨ ꯑꯅꯤꯃꯛ ꯑꯣꯏ ꯊꯥꯎ
ꯅꯠꯇꯦ ꯍꯥꯏꯕ ꯑꯩ ꯍꯧꯗꯣꯡꯁꯦ ꯉꯥꯎꯔꯕ ꯀꯩꯅꯣꯝ ꯇꯧꯔꯦ ꯍꯥꯏꯕ ꯍꯥꯏꯗꯤ ꯀꯩꯅꯣꯁꯦ ꯑꯩꯈꯣꯏꯁꯦ ꯍꯧꯖꯤꯛ ꯏ ꯏ ꯏꯁꯤꯡ ꯇꯣꯇꯤ ꯇꯥꯏꯕ
ꯎꯝ
ꯑꯗꯨꯒ ꯇꯣꯁꯤ ꯇꯥꯕꯁꯤꯒꯤ ꯏꯁꯤꯡ ꯑꯣꯔꯣ ꯑꯣꯔꯣ ꯇꯥꯕ ꯃꯔꯛꯁꯤꯗ ꯃꯥꯁꯦ ꯐꯝꯃ ꯂꯩꯔꯦ ꯍꯥꯏꯕ ꯏꯁꯤꯡ ꯑꯇꯣꯠꯄ ꯃꯔꯛꯁꯤꯗꯅꯦ ꯃꯥꯅ ꯊꯝꯃꯤꯖꯦ
ꯌꯥꯝ ꯁꯥꯔꯝꯕꯅꯤ
ꯈꯪꯗꯦ ꯌꯥꯝ ꯁꯥꯔ ꯍꯣꯅꯤ ꯏꯁꯤꯡ ꯑꯆꯣꯠꯄꯁꯤꯗ
ꯑꯜꯂꯣ ꯍꯧꯗꯣꯡꯅꯤ ꯏꯁꯤꯡꯗꯤ ꯀꯌꯥ ꯄꯥꯝꯗꯕꯅꯤ ꯀꯩꯗꯧꯔꯖꯥꯅꯃꯥꯏꯗꯣ
ꯦ ꯑꯗꯨꯒ ꯐꯝꯃ ꯂꯩꯔꯦ ꯍꯥꯏꯕ ꯏꯁꯤꯡꯁꯤꯗ ꯑꯩꯗꯤ ꯃꯁꯛꯁꯤꯒ ꯌꯥꯝ ꯌꯥꯎꯅꯤꯡꯉꯦ
ꯃꯥꯏ ꯀꯩꯅꯣꯝꯃ ꯊꯋꯥꯏ ꯅꯨꯡꯉꯥꯏꯇꯕ ꯀꯩꯅꯣꯝ ꯊꯣꯛ
ꯎꯝ ꯈꯪꯗꯦ ꯃꯥ ꯀꯩ ꯄꯦꯟꯗ꯭ꯔꯕ ꯂꯩꯕ ꯑꯃꯃ ꯁꯔꯤ ꯈꯦ ꯆꯂꯝ ꯃꯥꯂꯦ
ꯔꯦꯗꯤꯑꯣꯣ ꯍꯦꯠ ꯇꯥ ꯇꯥꯍꯜꯣꯝꯇꯪ
ꯑꯁ ꯔꯦꯗꯤꯌꯣ ꯍꯦꯠ ꯍꯥꯏꯔꯒꯅꯦ ꯈꯪꯕ꯭ꯔꯥ ꯅꯍꯥꯟꯗꯒꯤꯅꯦ ꯑꯃ ꯗꯕꯂꯤꯆꯔꯁꯀꯤ ꯏꯁꯩꯗꯣ ꯑꯃ ꯃꯦ ꯃꯦꯔꯤ ꯈ꯭ꯔꯤꯁꯃꯥꯁ ꯄ꯭ꯂꯤꯁ ꯗꯣꯟ ꯀꯣꯗꯣ
ꯑꯥ
ꯑꯁ ꯑꯩꯗꯤ ꯑꯗꯨꯏꯗꯨ ꯅꯍꯥꯟꯗꯒꯤ ꯇꯥꯕꯗ ꯇꯥꯕꯗ ꯑꯗꯨꯝ ꯇꯥꯔꯒ ꯀꯣꯛꯇ ꯑꯗꯨꯝ ꯈꯣꯡꯉ ꯂꯩ ꯂꯩꯕꯒꯤ
ꯑꯗꯨꯒꯅꯦ ꯑꯗꯨꯒ ꯁꯝꯅꯔꯛꯄꯗꯅꯦ ꯌꯥꯝ ꯊꯤꯅ ꯆꯥꯅꯕ ꯏꯁꯩ ꯑꯃ ꯂꯩꯕꯅꯦꯕ ꯑ ꯀꯩꯅꯣꯒꯤ ꯑꯁꯤꯁꯨ ꯃꯦꯔꯤ ꯈ꯭ꯔꯤꯁꯃꯥꯁꯅ ꯑꯣꯏꯕꯅꯦꯕ ꯑ ꯃꯁꯤꯌꯨꯅ ꯁꯤꯈꯤꯁꯤꯅ ꯃ ꯈ꯭ꯔꯤꯁꯃꯁ ꯑꯥꯏ ꯃꯤꯁ ꯌꯨꯅ ꯑꯗꯨꯒꯤꯗꯣ ꯁꯝꯊꯔꯛꯑꯣ ꯗꯥꯏꯔꯦꯛ ꯇꯨꯡꯗ ꯊꯝꯃꯣ ꯇꯥꯕꯗ ꯅꯦꯝꯕ꯭ꯔꯣ ꯏ ꯁꯦ ꯑꯅꯤꯃꯛꯁꯦ ꯆꯞ ꯃꯥꯟꯅꯩꯑꯕ ꯑꯩ ꯑ ꯑꯩ ꯑꯩꯗꯤꯅꯦ ꯗꯥꯏꯔꯦꯛ
ꯑ
ꯑꯦ ꯕ꯭ꯂꯤꯆꯔꯁꯀꯤ ꯑꯇꯣꯞꯄ ꯏꯁꯩ ꯆꯞ ꯃꯥꯟꯅꯕ ꯑꯃꯁꯨ ꯂꯩꯕ꯭ꯔꯣꯅ ꯈꯜꯂꯣꯏꯅꯦ ꯑꯗꯨꯗꯨꯒ ꯂꯥꯁꯇ ꯀꯩꯅꯣ ꯑꯣꯏ ꯂꯩꯔꯝꯃꯦ ꯑꯇꯣꯞꯄ ꯕꯦꯟ ꯅꯨꯄꯥ ꯑꯃꯒꯤ ꯑꯣꯏꯅ ꯂꯩꯔꯝꯃꯦ
ꯍꯜꯂꯣ ꯇꯥꯔꯤꯕꯣ
ꯇꯥꯔꯤꯌꯦꯦ ꯇꯥꯔꯤꯌꯦ
ꯁꯤ ꯅꯠꯂ ꯈꯔ ꯈꯔ ꯇꯠꯄ ꯃꯥꯜꯂꯦ ꯍꯥꯏꯔꯣ ꯍꯥꯏꯔꯑꯣ
ꯑꯗꯨꯒꯤ ꯅꯨꯄꯥ ꯑꯃꯒꯤ ꯑꯣꯏꯅ ꯂꯩꯔꯝꯃꯦꯕ
ꯑꯣ ꯁꯂꯣ ꯀꯇ ꯠꯇꯔꯥ
ꯊꯂꯣ ꯇꯔꯦ ꯃꯥꯥꯏ ꯁꯣꯂꯣ ꯑꯥꯔꯇꯤꯁ ꯑꯣꯏꯌꯦꯕꯀꯣ ꯑꯗꯨꯗꯨꯒꯤ ꯒꯤ ꯃꯥꯒꯤ ꯁꯔꯣꯏ ꯂꯩꯔꯝꯃꯤ
ꯑꯁ ꯃ ꯈ꯭ꯁꯃꯁ ꯑꯃꯤꯁꯤ ꯑꯣꯏꯗꯤ ꯌꯥꯔꯔꯣꯏꯍꯦ ꯏꯁꯩꯗꯣ ꯐꯖꯕꯗ
ꯑꯥꯏ ꯃꯤꯁ ꯌꯨꯨꯔꯥ ꯑꯥꯏ ꯂꯕ ꯌꯨꯨꯔꯥ ꯀꯥꯎꯒ꯭ꯔꯦ
ꯑꯣꯀꯦ ꯑꯣꯀꯦ ꯌꯦꯑꯒꯦ ꯌꯦ ꯌꯥꯑꯒꯦ
ꯑꯗ ꯗꯥꯏꯔꯦꯛ ꯇꯥꯕꯒꯅꯦ
ꯑꯥ
ꯎꯝ ꯃꯈꯥ ꯁꯝꯊꯔꯛꯄꯩ ꯇꯥꯏꯞꯇ ꯃ꯭ꯌꯨꯖꯤꯛꯇꯨꯁꯨ ꯏꯁꯩꯗꯨꯁꯨꯅꯦ ꯃꯥꯏ ꯈꯣꯡꯕ ꯈꯣꯠꯄꯗꯣ ꯑꯗꯨꯗꯨꯁꯨ ꯌꯥꯝ ꯆꯥꯅꯩꯌꯦꯕ ꯈꯪꯕ꯭ꯔꯥ
ꯑꯣꯀꯦ ꯑꯣꯀꯦ ꯑ
ꯊꯥꯏꯅ ꯑꯩꯅ ꯑꯩꯒꯤ ꯑꯦꯄꯤꯁꯣꯠ ꯑꯃ ꯊꯣꯛꯈꯤꯕ ꯀꯥꯟꯗ ꯑꯩꯁꯦ ꯇꯥꯏꯕ ꯑꯗꯨꯗꯨꯒ ꯃꯈꯥꯗ ꯑꯃꯁ ꯁꯝꯗꯔꯛꯄꯁꯤꯗ ꯍꯦꯟꯅ ꯃꯩ ꯑꯣꯝꯃꯒ ꯂꯩꯔꯝꯕꯗꯣ ꯍꯦꯟꯅ ꯕꯪ ꯂꯥꯡꯎ ꯆꯥ
ꯎꯍꯥꯍꯥ ꯀꯩꯕꯥ ꯑ ꯆꯥꯛꯄꯉꯩꯗꯒꯤ ꯘꯤ ꯍꯩꯖꯤꯟꯕ ꯍꯥꯏꯕ꯭ꯔꯥ
ꯍꯣꯏ ꯍꯣꯏ ꯍꯣꯏ ꯍꯣꯏ ꯑꯩꯗꯨꯗꯤ ꯄꯦꯇ꯭ꯔꯣꯜ ꯍꯩꯖꯤꯟꯕꯅꯤ ꯕ꯭ꯔꯪ ꯍꯥꯏꯔꯦ ꯉꯥꯏꯍꯥꯛꯇꯪꯗꯨꯗ
ꯌꯦ ꯑꯗꯨꯒ ꯑꯗꯨꯒꯤ ꯏꯁꯩꯗꯨꯃꯒ ꯑꯗꯨꯒ ꯑꯇꯣꯞꯄ ꯑꯃꯁꯨ ꯀꯣꯛꯇ ꯑꯗꯨꯝ ꯈꯣꯡꯅꯈꯤꯅꯦꯕ ꯁꯤꯅ ꯀ꯭ꯂꯦꯔꯣꯒꯤ ꯕꯦꯛꯁꯇꯣ
ꯍꯣꯢ ꯎꯝ ꯑꯩꯁꯨꯨ
ꯑꯗꯨꯝ ꯉꯪꯉ ꯑꯗꯨꯝ ꯂꯩꯔꯦ ꯍꯥꯏꯕ ꯌꯥꯗ꯭ꯔꯦ ꯍꯥꯏꯕ
ꯍꯝ ꯑꯗꯒꯤ ꯑꯃ ꯁꯨ ꯂꯩꯕꯅꯦꯕ ꯕ꯭ꯂꯤꯆꯔꯁꯀꯤ
ꯑꯥ
ꯃꯤꯋꯦꯛ ꯃꯤꯅ
ꯑꯣ ꯑꯁ ꯂꯣꯏ ꯇꯥꯎꯔꯒꯦ ꯑꯩ ꯑꯗꯨꯗꯤ
ꯑꯗꯨꯒꯤ ꯏꯁꯩꯗꯨꯁꯨꯅꯦ
ꯎꯝ
ꯅꯪꯅ ꯇꯥꯛꯑꯀꯥꯟꯗꯅꯦ
ꯎꯝ
ꯃꯥꯏꯁꯦ ꯀꯥꯏꯔꯣꯝꯗ ꯊꯤꯜꯂꯦꯅ ꯌꯦꯡꯀꯥꯟꯗ ꯗꯥꯏꯔꯦꯛ ꯖꯒꯥꯗꯣ ꯃꯄꯥ ꯆꯥꯅꯅꯦ ꯅꯪ ꯎ ꯐꯪꯉꯕ ꯀꯥꯏꯗ ꯊꯤꯜꯂꯤꯅꯣ ꯀꯥꯏꯗ ꯌꯨꯡꯉꯤꯅꯣ ꯀꯩꯅꯣꯁꯦ ꯇꯦꯟꯖꯩꯁꯦ ꯀꯥꯏꯔꯤ ꯌꯨꯡꯉꯤꯅꯣ ꯑꯗꯣ ꯑꯗꯨ ꯈꯪꯅꯤꯕ ꯑꯗꯒꯤ ꯑꯩꯖꯦ
ꯑ
ꯂꯥꯏꯔꯤꯛ ꯑꯃꯁꯝꯨ ꯄꯥꯕꯅꯦꯕꯀꯣ ꯁꯤꯒꯤ ꯂꯥꯏꯔꯤꯛꯁꯦ ꯀꯃꯥꯏ ꯍꯥꯏꯗꯣꯏꯅꯣ ꯈꯪꯗ꯭ꯔꯦꯕ ꯄꯥꯕꯁꯦ ꯂꯣꯏꯁꯤꯜꯂꯛꯀꯗꯣꯣꯔꯕ
ꯑꯥ
ꯑꯗꯨꯗ ꯃꯥꯒꯤꯁꯤꯒꯤ ꯃꯦꯟ ꯀꯦꯔꯦꯛꯇꯔ ꯀꯩꯅꯣꯁꯦ ꯄ꯭ꯔꯇꯥꯒꯅꯤꯁꯦ
ꯎꯝ ꯁꯤ ꯈꯦꯔꯣꯔꯣ ꯑꯣ ꯍꯦꯔꯣꯏꯟ ꯑꯣ ꯄꯦ
ꯑꯗꯨꯗꯨꯒ ꯃꯥꯁꯦ ꯀꯩꯅꯣ ꯇꯧꯕꯁꯤꯗ ꯑꯦꯗꯣꯞꯇꯦꯠ ꯑꯣꯏꯌꯦꯕ
ꯑꯥ
ꯃꯥꯒꯤ ꯑꯦꯗꯣꯞꯇꯦꯠ ꯑꯣꯏꯕꯅꯤꯅ ꯃꯁꯥꯒꯤ ꯑꯥꯏꯗꯦꯟ ꯤꯇꯤꯁꯦ ꯍꯥꯏꯐꯦꯠ ꯃꯥꯡꯉꯦꯕ ꯑꯗꯨꯗꯨꯒ ꯇ꯭ꯔꯣꯃꯥꯁꯨ ꯂꯩꯕ ꯑꯦꯟ ꯗꯦꯟ ꯇ꯭ꯔꯣꯃꯥ ꯂꯩꯕꯗ ꯑꯗꯨꯗ ꯇ꯭ꯔꯣꯃꯥꯗꯨꯅ ꯏꯟꯗ꯭ꯌꯨꯁ ꯇꯧꯕ ꯃꯉꯣꯟꯗ ꯑꯦꯝꯅꯦꯁꯤꯌꯥ ꯍꯥꯏꯒꯗ꯭ꯔꯥ ꯑꯗꯨꯃꯥꯏꯅ ꯃꯦꯃꯣꯔꯤ ꯂꯣꯁ ꯑꯃ ꯂꯩꯌꯦꯕ ꯑꯗꯨꯗꯒꯤ ꯑ ꯄ꯭ꯂꯁ ꯑ ꯃꯉꯣꯟꯗ ꯁ꯭ꯄꯤꯔꯤꯆꯨꯋꯦꯜ ꯑꯣꯏꯕ ꯌꯥꯝ ꯊꯤꯅ ꯁꯦꯟꯁꯤꯇꯤꯞ ꯑꯣꯏꯕ ꯄꯣꯠ ꯑꯃꯁꯨ ꯂꯩꯕꯀꯣ ꯑꯗꯨꯗꯒꯤ ꯒꯣꯁꯀꯨꯝꯕ ꯎꯕ ꯈꯣꯠꯄ ꯑꯗꯨꯝꯕ ꯍꯣꯏ ꯍꯣꯏ ꯑꯗꯨꯃꯥꯏꯅ ꯇꯧꯕꯒꯤꯅꯦ ꯋꯥꯔꯤꯁꯦ ꯌꯥꯎꯋꯦꯕ
ꯑꯥ
ꯑꯗꯨ ꯂꯣꯏꯁꯟꯒꯦ ꯇꯧꯕꯅꯦ ꯑꯗꯨꯗ ꯁꯨꯝ ꯋꯥꯔꯤꯁꯦ ꯆꯠꯊꯔꯛꯄ ꯀꯥꯟꯗ ꯈꯤꯇꯪ ꯈꯤꯇꯪ ꯀꯥꯏꯅꯣꯝꯗ ꯏꯠꯁ ꯀꯃꯥꯏ ꯍꯥꯏꯅꯤ ꯏꯟꯁꯦꯁꯇꯤ ꯅꯠꯇꯦꯕ
ꯑꯥ
ꯑꯗꯣ ꯑꯦꯗꯣꯞꯇꯦꯠ ꯑꯣꯏꯕꯅꯤꯅ ꯃꯥꯒꯤ ꯑꯦꯗꯣꯞꯇꯦꯠ ꯁꯤꯕꯂꯤꯡꯁ
ꯑ ꯑꯣꯀꯦ ꯑꯣꯀꯦ
ꯔꯣꯃꯦꯟꯇꯤꯛ ꯑꯣꯏꯕ
ꯎꯝ ꯅꯨꯡ ꯁꯤ ꯅꯨꯡꯀꯣꯟ ꯌꯥꯎꯔꯦꯕ ꯅꯨꯡꯒꯤ ꯁꯤ ꯉꯣꯟ ꯈꯔ ꯌꯥꯎꯔꯦꯕ ꯑꯣꯀꯦ ꯆꯥꯟꯅꯗ꯭ꯔꯦꯕ ꯅꯠꯇ꯭ꯔꯥ ꯑꯣꯀꯦ ꯑꯣꯀꯦ ꯋꯥꯗꯨꯗꯤ ꯐꯖꯔꯝꯗꯧꯗꯤ ꯃꯥꯜꯂꯦ ꯑꯗꯣ
ꯑꯗꯨꯝ ꯃꯥꯒꯤ ꯅꯦꯔꯦꯇꯤꯞ ꯏꯁꯇꯥꯏꯜꯗꯣ ꯌꯦꯡꯉꯒ ꯈꯪꯅꯩ ꯃꯤꯅꯤꯠ ꯇꯔꯥ ꯁꯨꯗꯣꯔꯦ ꯑꯃꯨꯛ ꯇꯧꯗꯣꯏꯔꯣ
ꯃꯤꯅꯤꯠ ꯇꯔꯥꯔꯣ ꯑꯗꯨꯗꯤ ꯃꯤꯅꯤꯠ ꯇꯔꯥ ꯁꯨꯔꯗꯤ ꯌꯥꯔꯅꯤꯗ ꯑꯣꯀꯦ ꯑꯣꯀꯦ ꯐ ꯐꯦ ꯐꯔꯦ ꯐꯔꯦ ꯑꯗꯨꯗꯤ ꯃꯊꯪꯗ ꯑꯃ ꯑꯃ ꯑꯃꯨꯛ ꯈꯟꯅꯔꯁꯤ ꯊꯝꯃꯦ ꯊꯝꯃꯦ ꯎꯝ